ꯍꯜꯂꯣ
ꯍꯜꯂꯣ
ꯀꯩꯗꯧꯔꯤꯅꯣ
ꯑꯩ ꯁꯨꯝ ꯐꯝꯕꯅꯤꯗꯥ
ꯑꯣ ꯑꯣ ꯎꯝ ꯑꯩꯁꯦ ꯅꯪ ꯈꯪꯒꯨꯝ ꯇꯧꯔꯦꯗ
ꯑꯩꯁ
ꯎꯝ ꯎꯝ
ꯀꯃꯥꯏ ꯀꯃꯥꯏ ꯀꯃꯥꯏꯅ ꯈꯪꯕ꯭ꯔꯣ
ꯍꯥꯥ ꯀꯝꯍꯥꯏꯅꯔ ꯎꯝ ꯀꯩꯗꯧꯔꯤꯅꯣ ꯍꯧꯖꯤꯛꯇꯤ
ꯀꯣꯏꯊꯣꯛ ꯀꯣꯏꯁꯤꯟ ꯇꯧꯔꯒ ꯂꯩꯑꯦ ꯀꯣꯏꯊꯣꯛ ꯀꯣꯏꯁꯤꯟ ꯇꯧꯔꯒ ꯂꯩꯑꯦ
ꯑꯣ ꯑꯩ ꯅꯦꯋꯥꯛ ꯌꯥꯕ꯭ꯔꯥ ꯌꯥꯕ꯭ꯔꯥ ꯍꯥꯏꯕ
ꯍꯥꯥ
ꯑꯩꯒꯤ ꯅꯦꯠꯇꯣ ꯌꯥꯕ꯭ꯔꯕ ꯐꯖꯅ ꯇꯥꯕ꯭ꯔꯥ
ꯑꯥ
ꯑꯣ ꯑꯩ ꯋꯥꯏ ꯐꯥꯏ ꯁꯝꯕꯒꯤ ꯌꯥ ꯌꯥꯔꯣꯏꯗ꯭ꯔꯅ ꯈꯟꯕ ꯎꯝ
ꯍꯣꯏ ꯅꯪꯒꯤ ꯀꯩꯅꯣ ꯅꯦꯠꯗꯤ ꯈꯔ ꯇ꯭ꯔꯦꯛꯀꯤꯡ ꯆꯠꯂꯦ
ꯇꯞꯄꯦ
ꯈꯔꯛ ꯆꯞꯄꯦ ꯎꯝ
ꯑꯣ ꯎꯝ ꯀꯩ ꯌꯦꯟꯁꯥꯡ ꯊꯣꯡꯗꯣꯏꯅꯣ ꯉꯁꯤꯁꯦ
ꯑꯁ ꯑꯩꯅ ꯊꯣꯡꯒꯗꯕ ꯅꯠꯇꯦꯗ ꯃꯤꯅ ꯊꯣꯡꯒꯗꯕꯅꯤꯗ ꯅꯨꯄꯤꯁꯤꯡꯅ ꯈꯪꯗꯦ ꯀꯔꯤ ꯃꯊꯦꯜ ꯇꯧꯔꯕ꯭ꯔꯥ
ꯅꯨꯄꯤꯒ ꯂꯩꯕꯅꯦ
ꯅꯨꯄꯤ ꯌꯥꯝ ꯂꯩꯁꯤꯗꯤ
ꯅꯪ ꯆꯟꯅꯨꯄꯤꯔ ꯑꯣ ꯍꯥꯏꯗꯤ ꯑꯩꯅ ꯑꯩꯅ ꯍꯥꯏꯗꯤ ꯅꯪꯒꯤ ꯅꯃꯥꯟꯅꯕꯤꯗ ꯏꯆꯟꯅꯨꯄꯤꯔ ꯍꯥꯏꯕ
ꯏꯃꯥꯅꯦ ꯏꯃꯥ ꯏꯃꯥ
ꯑꯣ ꯑꯣ
ꯅꯨꯄꯤ ꯂꯩꯇꯦ ꯅꯨꯄꯤ ꯂꯩꯇꯦ ꯑꯩꯒꯤ ꯏꯃꯨꯡꯗꯗꯤ ꯅꯨꯄꯥ ꯉꯥꯛꯇꯅꯤ
ꯐꯩꯌꯦ ꯐꯩꯌꯦ ꯑꯩꯗꯤ ꯑꯩꯅ ꯍꯧꯖꯤꯛ ꯏꯟꯖꯥꯡ ꯊꯣꯡꯒꯦ ꯇꯧꯔꯤꯅꯦ
ꯑꯣ ꯀꯔꯤ ꯃꯊꯦꯜ
ꯍꯧꯖꯤꯛꯁꯦ ꯆꯤꯀꯟ ꯇꯥꯎꯅꯤ ꯍꯥꯏꯅ ꯍꯟꯕ
ꯎꯝ ꯀꯥꯏꯗ ꯂꯩꯕ꯭ꯔꯣ ꯌꯨꯝ ꯌꯨꯝꯗꯔꯣ ꯔꯦꯟꯁꯇ ꯂꯩꯕ꯭ꯔꯣ
ꯔꯦꯟꯗ ꯂꯩꯌꯦ
ꯀꯩ ꯍꯥꯏꯕꯅꯣ ꯒ꯭ꯌꯥꯟ ꯇꯥꯗꯦ ꯔꯦꯟꯗ ꯂꯩꯕ꯭ꯔꯥ ꯌꯨꯝꯗ ꯂꯩꯕ꯭ꯔꯥ ꯍꯥꯏꯕ꯭ꯔꯥ
ꯍꯣꯏ ꯍꯣꯏ ꯆꯨꯝꯃꯤ ꯆꯨꯝꯃꯤ
ꯑꯣ ꯑꯣ ꯎꯝ ꯅꯪꯗꯤ ꯀꯩ ꯇꯧꯔꯒ ꯍꯤꯡꯉꯦ ꯊꯕꯛ ꯇꯧꯕ꯭ꯔꯥ
ꯑꯁ ꯀꯔꯤ ꯀ꯭ꯔꯤ ꯋꯥꯅꯣꯅꯦꯍꯦ ꯅꯪꯁꯨ
ꯊꯕꯛ ꯇꯧꯕ꯭ꯔꯥ ꯚꯥꯏ
ꯍ ꯣꯢ ꯍꯣꯢ ꯊꯕꯛꯀꯤ ꯊꯕꯛ ꯇꯧꯋꯦ ꯊꯕꯛ ꯆꯠꯂꯒ ꯍꯜꯂꯛꯑꯒꯥ ꯂꯥꯛꯑꯒ ꯑꯗꯨꯝ ꯂꯩꯌꯦ ꯎꯝ
ꯑꯩꯖꯨ ꯑꯩꯁꯨ ꯊꯕꯛ ꯆꯠꯂꯒ ꯂꯥꯛꯑꯦ ꯑꯗꯨꯒ ꯏꯔꯨꯔꯦ ꯏꯔꯨꯕ ꯂꯣꯏꯔꯒ ꯆꯥꯛ ꯀꯥꯝꯃꯦ ꯍꯧꯖꯤꯛ ꯐꯣꯟ ꯇꯧꯔꯦ
ꯀꯩ ꯊꯕꯛ ꯇꯧꯔꯤꯒꯦ ꯀꯔꯤ ꯊꯕꯛ ꯀꯧꯕꯅꯣ
ꯗꯨꯀꯥꯟ ꯐꯝꯕꯥ
ꯑꯁ ꯑꯗꯨꯗꯤ ꯕꯤꯖꯤꯅꯦꯁ ꯃꯦꯟꯅꯤꯅꯦꯍꯦ
ꯑ ꯕꯤꯖꯅ ꯍꯣꯃꯟꯅꯌꯣ
ꯑ ꯕꯤꯖꯤꯅꯦꯁꯃꯦꯟ ꯍꯥꯏ ꯃ ꯅꯪꯒꯤ ꯗꯨꯀꯥꯟ ꯅꯪ ꯅꯪꯒꯤ ꯗꯨꯀꯥꯟ ꯔꯣ
ꯇꯦꯗ ꯑꯩꯗꯨ ꯀꯥꯟ ꯇꯦꯗ
ꯅꯒꯤ ꯇꯗꯨꯀꯥꯟ ꯔꯣ
ꯎꯝ
ꯍꯣꯏꯗ ꯃꯤꯒꯤ ꯗꯨꯀꯥꯟ ꯑꯣꯏꯔꯁꯨ ꯅꯪꯅ ꯗꯨꯀꯥꯟ ꯐꯝꯃꯃꯤꯅ ꯅꯪꯒꯤ ꯗꯨꯀꯥꯟ ꯑꯣꯏꯔꯦꯅꯦ ꯀꯔꯤꯅꯣ
ꯑꯩꯅꯦ ꯆꯨꯝꯃꯦ ꯆꯨꯝꯃꯦ ꯂꯥꯟꯕ ꯂꯩ ꯂꯥꯟꯕ ꯌꯥꯎꯗꯦꯕ
ꯑꯥ
ꯏꯕꯣ ꯌꯦꯡꯕ꯭ꯔꯥ ꯅꯪꯒꯤ
ꯌꯦꯡꯉꯦ ꯃꯔꯛ ꯃꯔꯛꯇꯅꯤꯗ ꯑꯩꯈꯣꯏꯗꯤ ꯊꯕꯛ ꯆꯠ ꯉꯔꯥꯡ ꯌꯦꯡꯗꯦ
ꯎ ꯉꯁꯤꯁꯦ ꯑꯥꯔꯖꯦꯟꯇꯤꯅꯥ ꯁꯅꯥꯅꯤ ꯈꯪꯕ꯭ꯔꯥ
ꯑꯁ ꯁꯞꯄꯣꯔꯠꯀ ꯇꯧꯅꯤꯡꯗꯦꯗ ꯉꯁꯤꯒꯤ ꯃꯁꯛꯔ ꯁꯤꯗꯦꯗ
ꯑꯁ ꯑꯩꯗꯤ ꯅꯨꯁꯤꯗ ꯍꯃꯦꯡ ꯃꯥꯜꯂꯁꯨ ꯎꯝ
ꯑꯁ ꯀꯩꯅꯣ ꯅꯪꯁꯦ ꯅꯪꯒꯤ ꯚꯣꯏꯁꯗꯇꯨ ꯅꯪꯒꯤ ꯚꯣꯏꯁꯗꯨ ꯕꯣꯜ ꯌꯦꯡ ꯕꯣ ꯌꯦꯡꯅꯔꯒ ꯁꯄꯣꯠ ꯐꯖꯅ ꯇꯧꯔꯒ ꯌꯥꯝ ꯂꯥꯎꯕ ꯃꯥꯜꯂꯦ
ꯍꯣꯏ ꯑꯗꯨꯅꯦ ꯅꯪ ꯈꯪꯗꯕꯒꯤꯅꯦ
ꯀꯔꯤ ꯍꯥꯏꯁꯤꯔ
ꯎꯝ ꯈꯗꯤ ꯑꯗꯨꯝ ꯇꯧꯔ ꯂꯩꯌꯦ
ꯑꯗꯨ ꯅꯪꯒꯤ ꯐꯦ ꯐꯦꯟꯗꯤ ꯀꯅꯥꯗ ꯁꯞꯄꯣꯔꯠ ꯇꯧꯔꯦ ꯀꯔꯝꯕ
ꯄꯣꯇꯣꯒꯜ ꯄꯣꯔꯇꯨꯒꯜ ꯁꯤꯈꯔꯦ ꯗ ꯁ꯭ꯄꯦꯟꯗꯤ ꯁꯤꯈꯦꯗ
ꯑꯁ ꯑꯗꯨꯗꯤ ꯀꯞꯄ ꯃꯥꯜꯂꯦꯀꯣ ꯅꯪ
ꯀꯞ ꯀꯞꯇꯤ ꯀꯞꯇꯦꯗ ꯀꯔꯤ ꯎꯄꯥꯏ ꯂꯩ ꯑꯩꯈꯣꯏꯅꯕꯨ ꯌꯦꯡꯒ ꯂꯣꯏꯔꯦ
ꯍꯣꯏꯗ ꯁꯥꯎꯅꯤꯡꯉꯤꯗ ꯀꯩꯅꯣ ꯕꯣꯜ ꯌꯦꯡꯉꯒ ꯀꯥꯞꯄꯒ ꯂꯩꯕ ꯃꯤꯁꯤꯡꯗꯣ ꯍꯣꯏ ꯈꯨꯄꯥꯛ ꯊꯥꯅꯤꯡꯉꯍꯦ
ꯑꯣ ꯊꯥꯎ ꯅꯪꯒ ꯄꯨꯟꯅ ꯌꯦꯡꯃꯤꯟꯅꯕ ꯑꯗꯨꯃꯥꯏꯅ ꯇꯧꯔꯗꯤ ꯊꯥꯎꯅ
ꯑꯣ ꯕꯣꯛ ꯌꯦꯡꯉ ꯀꯞꯅꯤꯡꯉꯥꯏ ꯂꯩꯇꯦ ꯑꯗꯨꯗ ꯀꯔꯤ ꯅꯨꯄꯥ ꯑꯃ ꯀꯞꯄ ꯌꯥꯎꯋꯦꯅꯦ
ꯍꯣꯏ ꯍꯥꯏꯗꯤ ꯃꯣꯏꯅ ꯌꯥꯝ ꯄꯥꯝꯖꯕ ꯁꯤꯕꯒꯤꯀꯣ ꯃꯣꯏꯅ ꯏꯟꯇꯔꯦꯁ ꯃꯣꯏꯅ ꯏꯟꯇꯔꯦꯁ ꯌꯥꯝ ꯂꯩꯔꯒ ꯁꯄꯣ꯭ꯔꯠ ꯇꯧꯔꯒ ꯃꯣꯏ ꯁꯤꯕꯗꯣ ꯅꯨꯡꯉꯥꯏꯇꯕꯒꯤꯅꯤꯗ
ꯎꯝ
ꯀꯔꯤꯒꯤꯔꯣ ꯁꯤꯅꯦ ꯁꯨꯃꯥꯏꯅ ꯇꯧꯕꯗꯣ ꯆꯥꯟꯅꯗꯦꯕ
ꯈꯪꯗ‌ꯦꯗ ꯑꯝ ꯒꯥ꯭ꯏꯟ ꯇꯥꯔꯦꯗ
ꯑꯩꯒꯤꯗꯤ ꯐ꯭ꯔꯥꯟꯁꯀ ꯅꯣꯔꯋꯦꯗ ꯑꯩ ꯁꯄꯣꯔꯠ ꯇꯧꯕꯅꯦ ꯑꯩꯗꯤ
ꯑꯣ ꯑꯣ ꯐꯩꯌꯦ ꯐꯩꯌꯦ
ꯅꯣꯔꯋꯦ ꯅꯣꯔꯋꯦꯒꯤ ꯄ꯭ꯂꯦꯗꯨꯁꯨ ꯌꯦꯡꯕ꯭ꯔꯅꯪ
ꯌꯦꯡꯗꯦꯗ
ꯑꯁ ꯐꯖꯕꯅꯦꯍꯦ ꯍꯟꯗꯛꯁꯦ ꯐꯥꯎꯕꯅꯦ ꯐꯦꯁꯕꯨꯛꯀꯨꯝꯕꯗꯁꯨ ꯀ‌ꯣ ꯍꯥꯂꯦꯟ ꯍꯥꯏꯕ ꯅꯨꯄꯥꯗꯣ ꯃꯤ ꯌꯥꯝ ꯋꯥꯡ ꯆꯥꯎꯕꯅꯦ
ꯑꯩꯗꯤ ꯔꯣꯅꯦꯜꯗꯣꯒ ꯎꯝ ꯀꯩ ꯍꯥꯏꯕ ꯗꯦꯕꯂꯥ ꯍꯥꯏꯕ꯭ꯔꯥ ꯑꯗꯨ ꯑꯗꯨꯅ ꯑꯅꯤꯁꯦ ꯌꯥꯝ ꯐꯖꯩ
ꯑꯥ ꯔꯣꯅꯦꯜꯗꯣꯅꯤꯅ ꯀꯗꯥꯏꯗꯒꯤ ꯑꯍꯟ ꯑꯣꯏꯔꯕꯅꯤꯅ ꯕꯣꯜ ꯐꯧ ꯄꯥꯏꯕ ꯐꯪꯗꯦ ꯃꯥꯗꯤ
ꯑ ꯑꯥ ꯅꯣꯏꯗꯗꯤ ꯁꯥꯕ꯭ꯔꯥꯕ ꯅꯨꯡꯁꯥ ꯁꯥꯕ꯭ꯔꯥ ꯍꯣꯏ
ꯁꯥꯏꯗ ꯑꯩꯈꯣꯏꯗꯁꯨ ꯐꯖꯅ ꯁꯥꯏꯍꯦ
ꯑꯩꯈ‌ꯣꯏꯗꯤ ꯌꯥꯝ ꯁꯥꯕꯒꯤ ꯑꯌꯨꯛ ꯍꯧꯒꯠꯂ ꯍꯧꯒꯠꯂ ꯑꯩꯔꯨꯗ꯭ꯔꯗꯤ ꯊꯕꯛ ꯆꯠꯄ ꯉꯝꯗꯦꯅꯦ
ꯑꯁ ꯍꯣꯏꯅ ꯅꯨꯄꯤꯗꯤ ꯑꯣ ꯀꯥꯏꯗ ꯂꯩꯒꯦ ꯅꯪ
ꯑꯗꯥ ꯂꯩꯌ‌ꯦ ꯑꯩ ꯈꯪ ꯈꯪꯗꯕ ꯃꯐꯝꯗꯅ‌ꯦ ꯑꯑꯣꯏ ꯄꯥꯠ ꯎꯝ ꯈꯪꯗꯦꯗ ꯊꯕꯛꯁꯦ ꯊꯕꯛ ꯇꯧꯗ꯭ꯔꯁꯨ ꯍꯤꯡꯕ ꯌꯥꯗꯦ ꯄꯩꯁꯥ ꯂꯥꯛꯇ꯭ꯔꯁꯨ ꯆꯥꯕ ꯐꯪꯂꯔꯣꯏ
ꯅꯨꯄꯤꯅꯤꯅ ꯗ꯭ꯔꯦꯁ ꯂꯧꯅꯤꯡꯉꯦ ꯃꯥꯏ ꯇꯩꯏꯕ ꯀꯔꯤ ꯂꯩꯅꯤꯡꯉꯦ
ꯑꯗꯣ ꯃꯄꯥꯟꯗ ꯂꯩꯕꯁꯦ ꯀꯔꯝꯃꯥꯏ ꯇꯧꯒꯦ ꯅꯨꯡꯉꯥꯏꯕ꯭ꯔ‌ꯣ ꯀꯃꯥꯏ ꯇꯧꯒꯦ
ꯑꯩ ꯃꯄꯥꯟꯗ ꯂꯩꯗꯦꯗꯥ ꯌꯥꯝ ꯅꯥꯛꯑꯒ ꯂꯩꯑꯦꯗꯥ
ꯑꯗꯨꯅꯤ ꯑꯗꯨꯅꯤ ꯑꯩꯅ ꯍꯥꯏ ꯍꯥꯏꯕꯗꯨ ꯃꯄꯥꯟ ꯍꯥꯏꯕꯗꯨꯣ ꯑꯥꯗ ꯅꯠꯇꯦ ꯅꯪꯅ ꯍꯥꯏꯕ ꯌꯨꯝ ꯄꯥꯟꯕ ꯅꯨꯡꯉꯥꯏꯕ꯭ꯔꯣ ꯀꯃꯥꯏ ꯇꯧ
ꯌꯥꯝ ꯁꯥꯏꯗ ꯁꯤꯗꯁꯨ ꯅꯨꯡꯉꯥꯏꯇꯦꯗ ꯃꯝꯃꯒ ꯑꯣ ꯅꯣꯡ ꯈꯔ ꯈꯔ ꯆꯨꯏꯌ‌ꯦ ꯌꯥꯝ ꯆꯨꯕꯁꯨ ꯅꯠ ꯇꯦ ꯌꯥꯝ ꯃꯝꯃꯒ ꯂꯩꯕ ꯅꯨꯡꯉꯥꯏꯇꯦ ꯀꯥꯡ ꯌꯥꯝꯃꯦ ꯃꯄꯥꯜ ꯀꯥꯡ ꯌꯥꯝꯒꯦ ꯍꯧꯖꯤꯛ ꯋꯥꯔꯤ ꯁꯥꯟꯅꯕ‌ ꯌꯥꯗ꯭ꯔꯦꯕ ꯄꯥꯏ ꯄꯥꯏꯒꯦ ꯇꯋꯦꯕ ꯍꯧꯖꯤꯛꯁꯦ
ꯅꯪ ꯐꯤꯂꯤꯝ ꯌꯦꯡꯗꯔꯣ ꯔꯇꯟꯒ ꯃꫭꯏꯒꯤ ꯕꯥꯠꯇꫭ ꯅꯨꯄꯤꯗ ꯋꯥꯔꯤ ꯁꯥꯔꯒ ꯒꯨꯠꯅꯥꯏꯠ ꯄꯥꯏꯔꯒ ꯇꯧꯕꯗꫭ
ꯎꯗꯦꯗ ꯑꯗꯨꯗꯤ
ꯐꯤꯂꯝ ꯑꯃ ꯂꯩꯕꯅꯤꯅꯦ ꯁꯨꯃꯥꯏ ꯇꯧꯒꯗꯕꯅꯤꯅꯦ
ꯑꯩꯗꯤ ꯌꯦꯡꯗꯦꯍꯦ ꯑꯕꯨꯡꯉꯣ ꯎꯝ ꯌꯦꯡꯅꯤꯡꯕꯒ ꯐꯥꯎꯗꯔꯦ ꯑꯁ ꯅꯍꯥꯟꯅ ꯑꯩ ꯍꯧꯖꯤꯛ ꯐ꯭ꯔꯤꯁꯇ ꯍꯥꯞꯄ ꯌꯥꯝ ꯏꯪꯕꯗꯣ ꯍꯨ ꯐꯥꯎꯗ‌ꯣꯏꯔ‌ꯦ
ꯀꯩꯅꯣ ꯅꯪꯗꯣ ꯅꯪ
ꯀꯩ ꯍꯥꯏꯕ
ꯁ꯭ꯀꯨꯜ ꯁ꯭ꯀꯨꯜꯁꯨ ꯀꯥꯔꯒ ꯂꯩꯕ꯭ꯔ‌ꯣ
ꯑꯣ ꯑꯦꯛꯖꯥꯝ ꯃꯔꯥꯛꯇ ꯊꯥꯕ
ꯍꯥ
ꯑꯦꯛꯖꯥꯝ ꯊꯥ ꯑꯦꯛꯖꯥꯝ ꯊꯥꯅꯤꯉꯥꯏ ꯈꯛꯇ ꯂꯥꯛꯄꯥ
ꯀꯔꯝꯝꯕ ꯑꯦꯛꯖꯥꯝ ꯀꯔꯤꯒꯤ ꯑꯦꯛꯖꯥꯝ ꯅꯣ
ꯑꯁ ꯑꯦꯛꯖꯥꯝ ꯊꯥꯅꯤꯡꯉꯥꯏꯗ ꯂꯥꯛꯑꯒ ꯑꯦꯛꯖꯥꯝ ꯊꯥꯔꯦ ꯍꯣꯏ ꯍꯣꯏ ꯁ꯭ꯀꯨꯜꯒꯤ
ꯑꯣ ꯑꯗꯨꯒ
ꯎꯝ ꯐꯦꯜ ꯇꯧꯗꯕꯒꯤ ꯑꯗꯨꯝ ꯀꯥꯔꯦ ꯍꯧꯖꯤꯛꯐꯥꯎ ꯂꯩꯔꯤꯁꯤꯗꯤ ꯐꯦꯜ ꯇꯧꯔꯗꯤ ꯑꯃꯨꯛ ꯀꯥꯔꯔꯣꯏ
ꯍꯥꯏꯔ‌ꯣꯏ-ꯍꯥꯏꯔ‌ꯣꯏ
ꯇꯧꯔꯣꯏꯗ ꯃꯤ ꯄꯥꯛ-ꯄꯥꯛꯅ ꯐꯦꯜ ꯇꯧꯕ ꯌꯥꯗꯦꯗ
ꯍ‌ꯣꯏꯗ ꯅꯨꯄꯤꯗꯤ ꯂꯥꯏꯔꯤꯛ ꯀꯟꯅ ꯄꯥꯕꯅꯤꯅ
ꯍꯨꯝ
ꯅꯨꯄꯥ ꯃꯈꯩꯗꯤ ꯈꯔ ꯌꯥꯗ꯭ꯔꯦꯀꯣ
ꯎꯝ ꯎꯝ ꯅꯪ ꯅꯪꯒꯤ ꯆꯍꯤ ꯀꯌꯥꯗꯤ ꯁꯨꯔꯦ
ꯑꯩ ꯇꯥ꯭ꯋꯟꯇꯤꯁꯤꯛꯁ ꯀꯨꯝꯕꯗꯤ ꯑꯣꯏꯔꯝꯅꯤꯗ
ꯑꯁ ꯑꯁ ꯑꯗꯨꯗꯤ ꯄꯣꯄꯨ ꯇꯥꯔꯦꯅꯦ ꯄꯨꯄꯨ
ꯇꯤꯝ ꯑꯦꯁꯤꯁ ꯇꯤ ꯌꯥꯥꯎꯗ꯭ꯔꯤꯗ ꯌꯧꯒꯗꯧꯔꯦ ꯑꯣꯛꯇꯣꯕ꯭ꯔ ꯌꯧꯔꯗꯤ ꯅꯪꯗꯤ
ꯄꯤꯟꯇꯤ
ꯑꯗꯨꯗꯤ ꯀꯩꯅꯣꯅꯦ
ꯏꯆꯟ ꯅꯨꯄꯤ ꯇꯥꯔꯦ ꯍꯥꯏꯌꯦ ꯏꯁꯥ ꯊꯤꯌꯦ ꯏꯁꯥ ꯕꯤ ꯐꯥꯒꯦ ꯇꯧꯔꯤꯕ ꯐꯥꯗꯤ ꯐꯥꯗ꯭ꯔꯤ ꯌꯥꯝ ꯑꯍꯥꯟ ꯑꯣꯏꯔꯦꯀꯣ
ꯅꯨꯄꯤꯅ ꯇ꯭ꯋꯦꯟꯇꯤ ꯁꯨꯈ꯭ꯔꯗꯤ ꯄꯨꯔꯥ ꯊꯥꯔꯇꯤ ꯐꯣꯔꯇꯤꯒ ꯃꯥꯟꯅꯔꯕꯅꯦꯍꯦ
ꯑꯁ ꯑꯁ ꯑꯗꯨꯨꯃꯥꯏꯅ ꯇꯧꯗꯦꯗ ꯎ ꯇ꯭ꯋꯦꯟꯇꯤ ꯐꯥꯎ ꯃꯤ ꯃꯤꯅꯦ ꯃꯤ ꯃꯤ ꯍꯧꯖꯤꯛ ꯊꯥꯔꯇꯤ ꯊꯥꯔꯇꯤ ꯐꯥꯏꯚ ꯌꯧꯔꯁꯨ ꯌꯨꯝ ꯄꯥꯟꯗ꯭ꯔꯒ ꯍꯣꯂꯤ ꯃꯦꯔꯤꯌꯦꯁ ꯇꯧꯔꯤꯁꯤꯗꯤ ꯃꯣꯏ
ꯅꯠꯇꯩꯗ ꯑꯩꯅ ꯍꯥꯏꯕꯗꯤ ꯅꯨꯄꯤ ꯅꯨꯄꯤꯒꯤ ꯊꯝꯃꯣꯏꯗꯣ ꯍꯥꯏꯕꯅꯤꯗ
ꯑꯣ ꯑꯣ ꯍꯣꯏ ꯍꯣꯏ ꯑꯩ ꯍꯧꯖꯤꯛꯇꯤ ꯍꯧꯖꯤꯛꯇꯤ ꯇ꯭ꯋꯥꯏꯁꯟ ꯇ꯭ꯋꯦꯟꯇꯤ ꯁꯨꯔꯦ ꯌꯨꯝ ꯄꯥꯜꯂꯁꯨ ꯌꯥꯔꯦ ꯂꯩꯁꯥꯕꯤ ꯐꯥꯔꯦ ꯑꯗꯨꯃꯥꯏꯅ ꯈꯟ ꯈꯟꯒꯅꯤ ꯍꯥꯏꯕꯅꯤꯅ ꯅꯪ ꯍꯥꯏꯕꯗꯣ
ꯍꯣꯏ ꯍꯣꯏ ꯑꯗꯨꯁꯨꯅꯦ ꯑꯗꯨꯁꯨꯅꯦ ꯑꯗꯨꯁꯨ ꯄꯣꯏꯟꯠ ꯑꯃ
ꯑ ꯃꯥꯏ ꯈꯟꯗꯦꯗ ꯍꯣꯏ ꯃꯔꯛ ꯃꯔꯥꯛꯇꯗꯤ ꯑꯗꯨꯃꯥꯏ ꯈꯟꯂꯤꯗ ꯉꯔꯥꯡꯃꯨꯛ ꯂꯥꯛꯇ
ꯂꯣꯏꯅꯗꯤ ꯅꯠꯇꯦꯀꯣ ꯑꯗꯣ ꯅꯨꯄꯤ ꯈꯔꯁꯦ ꯍꯧꯖꯤꯛ ꯑꯩ ꯑꯩꯈꯣꯏ ꯈꯨꯟꯗꯁꯨ ꯑꯩꯒꯤ ꯕꯦꯠꯁꯁꯦ ꯑꯩꯒꯤ ꯕꯦꯠꯁꯤꯡꯁꯦ ꯄꯨꯔꯥ ꯑꯍꯟꯒꯤ ꯇꯥꯏꯃ ꯇꯧꯔꯒ ꯂꯩꯕꯅꯦꯕ
ꯎꯝ
ꯑꯩꯈꯣꯏꯅꯐꯣꯛ ꯑꯉꯥꯡ ꯀꯥꯏꯕꯀꯣ ꯑꯩꯅꯗꯤ ꯍꯟꯕ ꯈꯨꯄꯥꯛꯀ ꯊꯅꯤꯡꯕꯅꯦ ꯍꯦ
ꯊꯥꯎꯅ
ꯊꯥꯕ ꯌꯥꯗꯕ
ꯀꯩꯁꯨ ꯀꯥꯏꯗꯦ ꯊꯥꯥꯎ
ꯑꯁ ꯅꯨꯄꯤꯕꯨ ꯈꯨꯠ ꯄꯪꯊꯥꯗ ꯊꯥꯕ ꯌꯥꯗꯦꯅꯦ ꯑꯗꯨꯒꯤꯅꯤꯅꯦ
ꯊꯥꯔꯒ ꯂꯣꯏꯔꯦ ꯅꯪ ꯀꯤꯕꯅꯦ
ꯑꯩꯁ ꯀꯤꯗ ꯑꯩꯗꯤ ꯅꯨꯄꯤꯕꯨ ꯈꯨꯠ ꯊꯥꯅꯤꯡꯉꯦ
ꯀꯅꯥꯗ ꯀꯤꯕ ꯅꯪꯗꯤ
ꯅꯨꯡꯁꯤꯅ ꯇꯧꯕꯗꯤ ꯉꯝꯕ ꯅꯨꯡꯁꯤꯗꯕꯤꯗ ꯇꯧꯕꯗꯗꯤ ꯉꯝꯗꯦꯕ ꯑꯁ
ꯎꯝ ꯈꯪꯗ꯭ꯔꯦꯗ ꯀꯅꯥꯗ ꯀꯤꯔꯨꯅꯤ ꯎꯝ ꯅꯨꯄꯤꯅ ꯅꯨꯄꯥꯗꯤ ꯄꯥꯛ ꯄꯥꯛꯅ ꯈꯨꯄꯥꯛ ꯊꯥꯕ ꯌꯥꯗꯦ ꯎꯝ ꯃꯔꯝ ꯆꯥꯗ꯭ꯔꯒ ꯀꯣ
ꯍꯣꯏꯗ ꯈꯪꯗꯦ ꯅꯨꯄꯤꯅꯗꯤ ꯅꯨꯄꯥꯕꯨ ꯈꯣꯠ ꯊꯥꯕ ꯌꯥꯕ ꯅꯨꯄꯥꯅꯗꯤ ꯅꯨꯄꯤꯕꯧ ꯐꯥꯕ ꯌꯥꯗ꯭ꯔꯥ ꯀꯔꯤꯒꯤꯅꯣ ꯈꯪꯗꯦ ꯐꯠꯇꯦꯗ ꯑꯗꯨꯒꯤ ꯔꯣꯜꯗꯨꯅꯦ ꯑꯩꯅ ꯊꯨꯒꯥꯏꯅꯤꯡꯕꯁꯦ ꯈ꯭ꯋꯥꯏꯗꯒꯤ
ꯏꯁ ꯏꯁ ꯏꯁ ꯌꯥꯔꯦꯔ ꯑꯗꯨꯗꯤ ꯑ ꯍꯥꯏꯅꯦ ꯎꯝ ꯊꯥꯏꯅꯒꯤ ꯅꯪꯅ ꯑꯪ ꯌꯥꯝ ꯄꯤꯛꯂꯤꯉꯩꯗꯒꯤ ꯂꯥꯛꯄꯅꯤ ꯑꯗꯨꯗꯤ ꯅꯪꯅ ꯌꯥꯔꯦꯌꯦ
ꯑꯁ ꯑꯩꯅ ꯄ꯭ꯔꯥꯏꯝ ꯃꯤꯅꯤꯁꯇꯔꯒꯨꯝꯕ ꯑꯣꯏꯔꯕ ꯐꯖꯅ ꯇꯧꯔꯅꯤ
ꯌꯥꯔꯣꯏ ꯌꯥꯔꯣꯏ ꯎꯝ ꯍꯨ ꯒ꯭ꯌꯥꯟ ꯇꯥꯗ꯭ꯔꯦꯗ
ꯆꯥꯛꯇꯤ ꯆꯥꯔꯕꯣ
ꯆꯥꯛ ꯆꯥꯗ꯭ꯔꯤꯌꯦ ꯏꯟꯖꯥꯡ ꯊꯣꯡꯒꯦ ꯇꯧꯔꯦ ꯉꯁꯥꯏꯅ ꯍꯥꯏꯔ
ꯑ ꯍ ꯍ ꯑꯁꯥꯎ ꯀꯥꯎꯔꯦ ꯍꯦ
ꯎꯝ ꯑꯍꯟ ꯑꯣꯏꯔꯛꯄꯒꯤ ꯑꯗꯨꯝ ꯀꯥꯎꯔꯅꯦꯕ
ꯀꯗꯥꯏꯗꯒꯤ ꯍꯟꯅꯣꯗ ꯅꯨꯄꯥ ꯄꯨꯔꯥ ꯑꯁꯦꯡꯕ ꯅꯨꯄꯥ ꯑꯣꯏꯔꯤꯗ
ꯏꯁ ꯏꯁ ꯏꯁ ꯅꯣꯛꯅꯤꯡꯉꯤꯗ ꯑꯩꯗꯤ ꯅꯪꯒꯤ ꯋꯥ ꯇꯥꯕꯗ ꯏꯀꯥꯏꯕꯅ ꯑꯩ ꯆꯤꯗꯧꯔꯦ
ꯀꯥꯏꯒꯤꯅꯣ ꯑꯩꯈꯣꯏꯗꯤ ꯗꯥꯢꯔꯦꯛ ꯗꯥꯢꯔꯦꯛꯅꯤꯗ
ꯐꯩꯑꯌꯦꯦ ꯐꯩꯌꯦꯦ ꯅꯨꯄꯥꯔꯤ ꯑꯗꯨ ꯃꯌꯥꯝ ꯎꯝ
ꯏꯀꯥꯏꯕ ꯋꯥ ꯍꯥꯏꯕꯁꯨ
ꯎꯝ ꯎꯝ ꯑꯗꯨꯅꯦ
ꯃꯤ ꯃꯤꯗꯤꯀꯣ
ꯎꯝ ꯍꯣꯏ
ꯃꯤ ꯑꯃꯅ ꯏꯆꯝ ꯆꯝꯅ ꯋꯥ ꯉꯥꯡꯒ